ꯃꯌꯦꯛ ꯁꯦꯡ ꯃꯌꯦꯛ ꯁꯦꯡꯉꯤꯀꯣ ꯀꯩꯅꯣꯗꯤ ꯁꯤꯒ ꯑꯩꯒꯤꯁꯦ ꯑꯍꯨꯝꯂꯛ ꯁꯨꯗꯣꯏꯔꯥ
ꯑꯥ ꯍꯣꯏ ꯑꯍꯨꯝꯂꯛ ꯁꯨꯗꯣꯕ
ꯑꯣ ꯅꯪꯒꯤꯗꯤ ꯁꯨꯒꯔꯦꯕ
ꯑꯣ ꯑꯩ ꯑꯍꯨꯝꯂꯛꯇꯤ ꯁꯨꯒꯔ꯭ꯦ
ꯏꯕꯥꯅꯤꯀꯤ ꯑꯍꯨꯝ ꯑꯍꯨꯝ ꯂꯣꯏꯁꯤꯜꯂꯦ ꯀꯣꯟꯅ ꯑꯩ ꯃꯨꯛ ꯀꯩꯅꯣ ꯇꯧꯔꯒ ꯀꯅꯥ ꯀꯅꯥ ꯌꯥꯔꯤꯕꯅꯣ ꯀꯣꯟꯅ ꯃꯨꯛ ꯍꯪꯅꯕ ꯍꯥꯏꯗꯨꯅꯤꯅꯦ
ꯍꯣꯏ ꯍꯣꯏ ꯃꯥꯅꯦ ꯑꯃ ꯃꯤ ꯑꯗꯨꯝ ꯑꯥ ꯃꯤ ꯈꯪꯅꯕꯁꯦ ꯇꯔꯨꯛ ꯇꯔꯦꯠꯃꯨꯛ ꯂꯩꯔꯒꯗꯤꯀꯣ ꯇꯔꯨꯛꯇꯪ ꯂꯩꯔꯒꯁꯨ ꯑꯗꯨꯝ ꯌꯥꯅꯤꯗ
ꯌꯥꯅꯤ ꯑꯗꯨꯏꯕꯨꯗꯤ ꯍꯥꯏꯕꯗꯤ ꯑꯩꯅ ꯑꯩꯅ ꯇꯧꯕꯒꯤ ꯑꯍꯨꯝꯂꯛ ꯍꯥꯏꯕꯅꯦꯕꯀꯣ
ꯑꯥ
ꯑꯗꯒꯤ ꯑꯇꯣꯞꯄꯅ ꯇꯧꯔꯛꯄꯗꯤ ꯑꯍꯨꯝꯂꯛꯇꯒꯤ ꯍꯦꯟꯅ ꯀꯩꯅꯣ ꯇꯧꯔꯁꯨ ꯌꯥꯅꯦꯕ
ꯑꯥ ꯌꯥꯔꯝꯒꯅꯤ ꯑꯗꯨꯕꯨꯗꯤ
ꯃꯥꯅ ꯉꯔꯥꯡ ꯑꯈꯣꯏ ꯑꯣꯖꯥꯗꯨꯅ ꯍꯥꯏꯔꯛꯄꯗ ꯑꯗꯥꯏꯅ ꯍꯥꯏꯕ
ꯎꯝ
ꯃꯗꯨꯁꯨ ꯌꯥꯝ ꯐꯩ ꯑꯗꯨꯒꯤꯁꯦ ꯇꯣꯉꯥꯟꯕ ꯁꯥꯗꯣꯏꯅꯤꯅ
ꯃꯥꯅꯦ ꯃꯥꯅꯦ ꯇꯣꯉꯥꯟꯅ ꯁꯥꯗꯣꯏꯅꯤ ꯑꯗꯨꯒꯤꯁꯨ ꯈꯤꯇꯪ ꯍꯟꯊꯩ ꯍꯥꯏꯕꯋꯥꯅꯤ ꯑꯗꯨꯒꯤꯁꯨ ꯑꯗꯨꯝ ꯁꯥ ꯁꯥꯗꯣꯏꯅꯤ
ꯑꯗꯨꯝ ꯄꯨꯛꯆꯦꯟ ꯁꯦꯡꯅ ꯀꯩꯅꯣ ꯇꯧꯔꯒꯗꯤ ꯅꯣꯏꯒꯤ ꯀ ꯑꯃ ꯀꯥꯡꯂꯨꯞ ꯑꯆꯧꯕꯗꯣ ꯑꯆꯧꯕꯗꯨꯗ ꯍꯥꯏꯅꯔ ꯑꯦ ꯑꯩꯗꯤ ꯁꯨꯃꯥꯏꯅ ꯇꯧꯗꯅ ꯑꯩꯅ ꯀꯩꯅꯣ ꯇꯧꯈꯤꯕꯒꯤꯗꯤ ꯁꯨꯈ꯭ꯔꯦ ꯑꯗꯣ ꯍꯥꯏꯕꯗꯤ ꯌꯥꯔꯤꯝꯅꯤꯅ ꯀꯅꯥ ꯀꯅꯥ ꯑꯋꯥꯠꯄ ꯂꯩꯔꯒꯗꯤ ꯇꯧꯕꯤꯔꯣꯅ ꯑꯗꯨꯝ ꯍꯥꯏꯅꯔꯒ ꯑꯗꯨꯝ ꯇꯧꯁꯨ ꯌꯥꯄꯣꯠꯅꯤꯗ
ꯌꯥꯏ ꯌꯥꯏ ꯑꯗꯨꯝ ꯍꯥꯏꯗꯤ ꯑꯥ ꯁꯨꯝ ꯃꯣꯏꯒꯤꯁꯨ ꯃꯤ ꯋꯥꯔꯤ ꯁꯥꯒꯦ ꯐꯪꯖꯗꯕꯁꯨ ꯑꯗꯨꯝ ꯃꯌꯥꯝ ꯌꯥꯎꯔꯝꯗꯣꯏꯅꯦꯕ ꯑꯁꯦꯡꯕꯩ ꯍꯥꯏꯔꯒꯗꯤ ꯑꯗꯨꯅ ꯃꯇꯦꯡ ꯄꯥꯡꯅꯁꯤ ꯁꯤ ꯍꯥꯏꯕꯗ ꯑꯗꯨꯝ ꯂꯣꯏꯅ ꯌꯥꯔꯛꯀꯅꯤꯗ ꯃꯣꯏꯒꯤꯁꯨ ꯀꯥꯟꯅꯕ ꯑꯣꯏꯕꯅꯤꯅ
ꯃꯥꯅꯤ ꯊꯕꯛꯇꯣ ꯑꯅꯤꯒꯤꯅꯤꯕ ꯇꯧꯃꯤꯟꯅꯩꯗꯣ
ꯃꯥꯅꯦ
ꯐꯪꯕꯨ ꯐꯪꯉꯗꯤ ꯌꯥꯏ ꯀꯩꯅꯣ ꯍꯥꯏꯗꯤ ꯊꯕꯛ ꯏꯪꯈꯥꯡ ꯇꯧꯗꯅ ꯀꯔꯤ ꯀꯔ ꯂꯣꯏꯁꯪ ꯑꯃꯗ ꯊꯕꯛ ꯇꯧꯗꯅ ꯀꯥꯕ ꯅꯠꯇꯕꯅꯤꯅ ꯑꯈꯣꯏꯗꯤ ꯌꯨꯝꯗ ꯁꯨꯝ ꯂꯩꯕꯅꯤꯅ ꯏꯁꯥꯒꯤ ꯊꯕꯛꯇꯣ ꯍꯛ ꯇꯧꯔꯝꯃꯒ ꯑꯗꯨꯝ ꯌꯥꯏꯁꯦ ꯅꯣꯡꯃꯗ ꯄꯨꯡ ꯑꯍꯨꯝ ꯃꯔꯤ ꯃꯥꯡꯊꯣꯛꯑꯁꯨ ꯀꯩꯁꯨ ꯀꯥꯏꯗꯦꯕ
ꯍꯣꯏ ꯃꯥꯅꯦ
ꯑꯗꯣ ꯑꯗꯨꯒꯤ ꯆꯞ ꯆꯥꯕꯗꯨꯁꯨ ꯄꯣꯠꯇꯨꯁꯨ ꯑꯗꯨꯝ ꯂꯥꯛꯆꯗꯣꯏꯅꯤꯅ
ꯃꯥꯅꯤ
ꯎꯝ ꯑꯩꯅ ꯍꯦꯟꯅ ꯃꯇꯝ ꯂꯧꯔꯦ ꯍꯦꯟꯅ ꯑꯗꯨꯝ ꯂꯥꯛꯆꯔꯅꯤ ꯅꯠꯇ꯭ꯔꯥ
ꯃꯥꯅꯤ ꯃꯥꯅꯤ
ꯀꯥꯏꯕ ꯅꯠꯇꯦꯕ ꯁꯤꯗꯤ
ꯋꯥꯔꯤ ꯁꯥꯕꯁꯤꯅ ꯑꯃꯨꯛ ꯃꯣꯏꯅ ꯆꯞ ꯆꯥꯕ ꯃꯁꯤꯡ ꯑꯃ ꯄꯤꯕꯗꯧꯅ ꯇꯧꯋꯤꯗꯅꯀꯣ ꯑꯗꯨꯒ ꯑꯩꯈꯣꯏꯒꯤ ꯉꯁꯥꯏꯒꯤ ꯏꯕ ꯄꯥꯕꯒꯤꯗꯨꯕꯨꯗꯤ ꯑꯈꯣꯏꯅ ꯉꯝꯃꯤꯉꯩ ꯂꯧꯊꯕ ꯌꯥꯏꯑꯦ ꯑꯗꯨꯃꯥꯏꯅꯁꯨ ꯍꯥꯏ
ꯍꯣꯏ
ꯑꯗꯨ ꯁꯨꯝ ꯇꯧꯔꯒ ꯌꯦꯡꯃꯤꯟꯅꯔꯁꯤ ꯏꯌꯥꯝꯕ ꯑꯗꯨꯝ ꯇꯥꯊꯣꯛ ꯇꯥꯁꯤꯟ ꯇꯧꯔꯒ ꯑꯩꯅ ꯈꯪꯗꯕꯁꯨ ꯑꯗꯨꯝ ꯏꯌꯥꯝꯕꯗ ꯑꯗꯨꯝ ꯍꯪꯖꯔꯛꯀꯦ ꯑꯗꯨꯝ ꯏꯌꯥꯝꯕꯅ ꯈꯪꯗꯕꯁꯨ ꯑꯗꯨꯝ ꯍꯪꯕꯤꯔꯛꯑꯣ ꯑꯗꯨꯃꯥꯏꯅ ꯇꯧꯔꯁꯦ
ꯁꯨꯃꯥꯏꯅ ꯇꯧꯅꯒꯗꯧꯅꯤ ꯑꯩꯅ ꯍꯌꯦꯡ ꯋꯥꯈꯜꯁꯦ ꯈꯔ ꯑꯩꯅ ꯈꯔ ꯍꯪꯕ ꯑꯃ ꯂꯥꯛꯈꯤꯗꯣꯏꯁꯦ ꯉꯁꯥꯏꯒꯤ ꯏꯕ ꯄꯥꯕꯗꯣ
ꯍꯣꯏ
ꯀꯩꯅꯣꯕꯨꯗꯤ ꯇꯧꯔꯦꯕ ꯁꯣꯝꯗ ꯑꯩꯁꯨ ꯈꯔ ꯈꯨꯠꯂꯣꯏꯅꯕꯒꯤ ꯌꯦꯡꯕꯨꯗꯤ ꯀꯟꯅ ꯌꯦꯡꯉꯤꯕꯀꯣ
ꯑꯥ
ꯑꯗ ꯏꯃꯥꯡꯗ ꯊꯥꯡꯗꯣꯛꯇ꯭ꯔꯒꯗꯤ ꯍꯦꯛꯇ ꯀꯥꯎꯊꯣꯛꯈꯤꯕ ꯍꯥꯏ ꯇꯔꯦꯅꯦ ꯇꯣꯏꯅ ꯀꯩꯅꯣ ꯇꯧꯗꯅꯤꯅ
ꯍꯣꯏ
ꯑꯩꯅꯒ ꯍꯧꯖꯤꯛ ꯄꯥꯔꯤꯖꯦ ꯌꯥꯝ ꯅꯣꯛꯅꯤꯡꯕꯖꯥꯠꯅꯤ
ꯍꯥ
ꯅꯨꯃꯤꯠ ꯃꯉꯥ ꯑꯃ ꯇꯔꯥ ꯑꯃ ꯁꯨꯝ ꯈꯔ ꯈꯔ ꯆꯥꯡ ꯅꯥꯏꯅ ꯄꯥꯕ ꯀꯥꯟꯗ ꯑꯗꯨꯝ ꯈꯨꯠꯂꯣꯏꯕ ꯑꯣꯏꯔꯛꯀꯥ ꯀꯅꯤꯗ ꯌꯥꯝ
ꯑꯩꯖꯨ ꯍꯞꯇꯥ ꯍꯞꯇꯥ ꯑꯃꯃꯨꯛꯀꯤ ꯀꯩꯅꯣꯗꯨꯗꯤ ꯗꯤ ꯍꯥꯟꯅ ꯌꯦꯡꯉꯨꯔꯕꯅꯦ ꯑꯗꯨꯝ ꯍꯩꯔꯨꯔꯦ ꯈꯪꯉꯨꯔꯦ ꯍꯥꯏꯇꯥꯔꯦꯅꯦ
ꯍꯣꯏ
ꯑꯗꯩꯗꯤ ꯁꯤꯖꯤꯟꯅꯒꯤꯗꯝꯅꯤꯅ ꯑꯃꯨꯛ ꯀꯨꯏꯅ ꯑꯃꯨꯛ ꯀꯩꯅꯣ ꯇꯧꯔꯣꯝꯅꯤꯅ ꯑꯃꯨꯛ ꯀꯥꯎꯊꯣꯛꯈꯤꯕꯗꯣ
ꯑꯗꯨ ꯁꯨꯃꯥꯏꯅ ꯇꯧꯔꯖꯨ ꯌꯥꯏ ꯏꯌꯥꯝꯕ ꯍꯥꯏꯗꯤ ꯃꯣꯏꯅ ꯄꯤꯔꯛꯏꯕꯗꯣ ꯄꯥꯕꯗꯣ ꯄꯤꯔꯛꯏꯕ ꯃꯇꯝꯖꯤꯒꯤ ꯃꯅꯨꯡꯗ ꯄꯥꯗ꯭ꯔꯗꯤ ꯌꯥꯗꯦ ꯍꯥꯏꯕ ꯂꯩꯇꯦꯗꯅꯀꯣ ꯑꯗꯨꯅ ꯃꯣꯏꯅ ꯄꯤꯔꯛꯏꯗꯨ ꯏꯌꯥꯝꯕꯅ ꯇꯞꯄꯁꯨ ꯇꯞꯅ ꯍꯥꯟꯅ ꯐꯖꯅ ꯄꯥꯊꯣꯛꯄꯤꯔꯦꯗꯅ ꯑꯗꯣ ꯑꯩꯈꯣꯏ ꯃꯩꯇꯩ ꯃꯌꯦꯛꯇ ꯌꯦꯡꯉꯒ ꯄꯥꯕꯗꯨ ꯌꯥꯝ ꯊꯨꯕ ꯉꯝꯗ꯭ꯔꯒ ꯏꯌꯥꯝꯕꯅ ꯄꯥꯕꯗꯤ ꯉꯝꯕꯅꯤꯅ ꯄꯥꯊꯣꯛꯑꯒ ꯏꯌꯥꯝꯕꯅ ꯈꯪꯕ ꯑꯇꯣꯞꯄ ꯃꯌꯦꯛ ꯑꯃꯗ ꯏꯊꯣꯛꯄꯤꯔꯦꯗꯅ ꯍꯦꯟꯅ ꯊꯨꯅ ꯄꯥꯕ ꯉꯝꯒꯗꯕ ꯃꯌꯦꯛ ꯑꯃꯗ ꯏꯊꯣꯛꯄꯤꯔꯒ ꯏꯊꯣꯛꯄ ꯂꯣꯏꯔꯀꯥꯟꯗ ꯑꯃꯨꯛ ꯃꯣꯏꯅ ꯄꯥꯝꯃꯤꯕ ꯃꯑꯣꯡꯗꯨꯗ ꯄꯥꯔꯒ ꯑꯗꯨꯝ ꯊꯥꯕꯤꯒ꯭ꯔꯖꯨ ꯌꯥꯏ
ꯍꯣꯏ
ꯋꯥꯈꯜ ꯍꯟꯊꯅꯤꯡꯉꯥꯏ ꯀꯩꯁꯨ ꯑꯣꯏꯗꯦꯗ ꯋꯥꯈꯜ ꯍꯟꯊꯕꯤꯒꯤꯅꯨ ꯍꯥꯏꯇꯥꯔꯦ ꯏꯌꯥꯝꯕ ꯑꯗꯨꯝ ꯑꯔꯨꯕ ꯄꯣꯠ ꯑꯣꯏꯗꯕꯅꯤꯅ ꯑꯗꯨꯝ ꯇꯞꯅ ꯇꯞꯅ ꯑꯗꯨꯝ ꯇꯧꯔꯒ ꯑꯗꯨꯝ ꯍꯦꯟꯅ ꯈꯨꯠꯂꯣꯏꯕ ꯑꯣꯏꯖꯔꯛꯀꯅꯤꯗ
ꯑꯗꯥꯏꯅꯃꯨꯛ ꯇꯧꯇꯥꯔꯦ ꯑꯩꯖꯨ
ꯑꯗꯩ ꯑꯉꯥꯡꯁꯤꯡꯁꯨ ꯑꯗꯨꯝ ꯐꯖꯅ ꯄꯥꯕ ꯉꯝꯃꯒꯗꯤ ꯑꯗꯨꯝ ꯑꯉꯥꯡꯁꯤꯡꯒ ꯑꯗꯨꯝ ꯇꯥꯟꯅꯕꯤꯔꯁꯨ ꯌꯥꯏ
ꯑꯦ ꯑꯉꯥꯡꯒꯩꯗꯤ ꯑꯩꯅ ꯍꯧꯖꯤꯛꯃꯨꯛ ꯀꯩꯅꯣ ꯇꯧꯅꯤꯡꯉꯤꯁꯤ ꯑꯉꯥꯡꯖꯦ ꯃꯣꯏ ꯑꯅꯤ ꯑꯍꯨꯝ ꯀꯩꯅꯣꯖꯤ ꯁꯨꯝ ꯌꯥꯎꯍꯟꯖꯤꯔ ꯃꯣꯏꯖꯨ ꯁꯔꯨꯛ ꯌꯥꯍꯟꯖꯤꯔꯥꯅ ꯁꯨꯝ ꯈꯟꯕ
ꯍꯣꯏ
ꯑꯗ ꯑꯩꯃꯛꯅ ꯌꯥꯝ ꯀꯟꯅ ꯈꯪꯕꯗꯨ ꯑꯣꯏꯗ꯭ꯔꯤꯃꯤꯅ ꯅꯨꯃꯤꯠ ꯃꯔꯤꯅꯤ ꯃꯉꯥꯅꯤ ꯑꯃꯗꯤ ꯁꯨꯝ ꯀꯩꯅꯣ ꯇꯧ ꯇꯧꯁꯤꯔꯅꯁꯨ ꯈꯟꯕ
ꯍꯣꯏ
ꯑꯗꯒꯤ ꯑꯃꯨꯛꯀꯁꯨ ꯑꯃꯨꯛꯁꯤ ꯌꯥꯝ ꯀꯟꯅ ꯊꯦꯡꯊꯕꯁꯨ ꯐꯔꯣꯏ ꯍꯥꯏꯇꯥꯔꯦꯅꯦ
ꯃꯥꯅꯦ ꯃꯥꯅꯤ
ꯈꯨꯗꯣꯡꯆꯥꯥꯕꯁꯦ ꯂꯩꯔꯤ ꯀꯥꯟꯗꯁꯨ ꯑꯃꯨꯛ ꯍꯥꯏꯅꯤꯡꯕ
ꯍꯣꯏ ꯏꯌꯥꯝꯕꯅ ꯃꯣꯏꯗ ꯋꯥꯔꯤꯗꯨ ꯐꯖꯅ ꯁꯥꯕꯤꯔꯒ ꯑꯗꯨꯃꯥꯏꯅ ꯃꯣꯏꯅꯁꯨ ꯇꯧꯅꯤꯡꯕ ꯑꯣꯏ ꯑꯗꯨꯝ ꯇꯧꯕ ꯌꯥꯏ ꯀꯩꯁꯨ ꯀꯥꯏꯗꯦ ꯑꯗꯣ ꯃꯣꯏꯅ ꯁꯤꯒꯤ ꯃꯇꯥꯡꯗ ꯐꯖꯅ ꯈꯪꯗ꯭ꯔꯒꯗꯤ ꯑꯥ ꯇꯟꯗꯤ ꯇꯟꯒꯅꯤꯕ ꯍꯥꯏꯗꯤ ꯐꯖꯅ ꯈꯪꯗ꯭ꯔꯒꯗꯤ ꯍꯥꯏꯇꯥꯔꯦ
ꯑꯥ ꯃꯣꯏꯒꯤ ꯑꯇꯣꯞꯄ ꯃꯣꯏꯒꯤ ꯁꯤꯟꯐꯝ ꯃꯌꯥꯝ ꯑꯃ ꯄꯥꯏꯔꯒ ꯊꯕꯛ ꯆꯤꯟꯕ ꯑꯣꯏꯔꯒꯗꯤ ꯌꯥꯔꯛꯇꯕꯁꯨ ꯌꯥꯏꯑꯦꯕ
ꯑꯗꯨꯒꯤꯕꯨꯗꯤ ꯁꯤꯅ ꯁꯦꯡꯅ ꯌꯥꯝ ꯊꯦꯡꯅ ꯀꯥꯟꯅꯅꯤ ꯍꯥꯏꯕ ꯂꯩꯔꯒꯗꯤ ꯃꯇꯝ ꯌꯥꯝ ꯀꯟꯅ ꯆꯤꯟꯕ ꯑꯣꯏꯗꯕ ꯑꯉꯥꯡꯒꯩ ꯂꯥꯏꯔꯤꯛ ꯂꯥꯏꯁꯨ ꯇꯝꯕ ꯂꯣꯏꯁꯜꯂꯛꯄꯒꯤ ꯍꯥꯏꯇꯥꯔꯦꯅꯦꯀꯣ
ꯍꯣꯏ ꯍꯣꯏ
ꯁꯤꯒꯨꯝꯕ ꯑꯉꯥꯡꯁꯦ ꯌꯥꯝ ꯂꯩꯩꯌꯦꯕ ꯁ꯭ꯋꯥꯏꯗꯁꯨ
ꯑꯥ
ꯍꯥꯏꯗꯤ ꯃꯁꯥꯒꯤ ꯀꯔꯤꯒꯨꯝꯕ ꯑꯩꯈꯣꯏꯅ ꯋꯥꯔꯤ ꯁꯥꯟꯅꯔꯤꯕꯒꯤ ꯀꯩꯅꯣꯁꯤꯗꯤ ꯑꯁꯤꯒꯨꯝꯕꯁꯤꯗꯤ ꯂꯣꯏ ꯄꯥꯏꯅꯕ ꯉꯥꯛꯇꯅꯤꯗꯣ
ꯃꯥꯅꯤ ꯃꯥꯅꯤ
ꯑꯗꯨꯅ ꯃꯇꯝꯁꯤꯒ ꯌꯥꯝ ꯆꯥꯅꯕ ꯄꯣꯠꯇꯤ ꯑꯣꯏꯌꯦ ꯃꯁꯦ
ꯑꯣꯏ ꯑꯣꯏ
ꯗꯥꯏꯅꯁꯨ ꯈꯟꯕ ꯑꯩꯁꯦ
ꯍꯣꯏ ꯏꯌꯥꯝꯕꯅ ꯑꯗꯨꯝ ꯍꯧꯗꯣꯛꯄꯤꯔꯁꯨ ꯀꯩꯁꯨ ꯀꯥꯏꯗꯤꯌꯦ ꯑꯗꯨꯝ ꯑꯉꯥꯡꯁꯤꯡꯗ ꯅꯠꯇ꯭ꯔ ꯏꯌꯥꯝꯕꯒꯤ ꯈꯪꯅ ꯆꯥꯟ ꯅꯕꯗ ꯑꯣꯏꯔꯒꯁꯨ ꯁꯨꯃꯥꯏ ꯁꯨꯃꯥꯏꯟ ꯇꯧꯕꯅꯤ ꯍꯥꯏꯕꯗꯣ ꯑꯗꯥ ꯑꯍꯥꯟꯕꯒꯤ ꯑꯥ ꯀꯩꯅꯣꯒꯨꯝꯕ ꯁꯦꯜꯒꯨꯝꯕ ꯈꯤꯇꯪ ꯐꯪꯕ ꯍꯧꯔꯀꯥꯟꯗꯕꯨꯗꯤ ꯑꯗꯨꯝ ꯏꯌꯥꯝꯕꯁꯨ ꯐꯖꯅ ꯊꯥꯖꯕ ꯑꯃ ꯂꯩꯅ ꯑꯗꯨꯝ ꯉꯥꯡꯕꯕꯨꯗꯤ ꯉꯝꯃꯅꯤ ꯍꯧꯕꯗ ꯉꯥꯏꯔꯤꯕꯅꯤꯅ ꯑꯌꯥꯝꯕꯗꯁꯨ ꯈꯤꯇꯪ ꯆꯤꯡꯅꯕ ꯑꯃ ꯂꯩꯕꯒꯤ ꯇꯥꯏꯞꯇ ꯇꯧꯕꯗꯣ
ꯍꯥꯏꯗꯤ ꯃꯃꯥꯡꯗꯁꯨ ꯃꯆꯥꯗꯦ ꯈꯤꯇꯪ ꯆꯥꯎꯕ ꯐꯥꯎꯅ ꯇꯧꯔꯨꯕ ꯀꯥꯟꯗꯨꯗ ꯑꯣꯏꯒꯤꯗꯕ ꯃꯌꯥꯝ ꯌꯥꯎꯕꯅꯤꯅ
ꯃꯥꯅꯦ ꯃꯥꯅꯦ
ꯁꯣꯏꯈꯤꯕ ꯄꯣꯠꯁꯤꯗꯤ ꯃꯌꯥꯝ ꯂꯣꯏ ꯈꯪꯅꯔꯤ ꯉꯥꯛꯇꯅꯤ ꯅꯠꯇ꯭ꯔꯥ ꯑꯗꯨꯒꯨꯝꯕ ꯑꯣꯏꯔꯝꯒꯗ꯭ꯔꯥ ꯑꯗꯒꯤ ꯀꯔꯤ ꯑꯣꯏꯔꯝꯒꯅꯤ ꯑꯗ ꯐꯠ ꯇꯧꯔꯒ ꯑꯃꯨꯛ ꯁꯠ ꯂꯣꯏꯁꯟꯈꯤꯕꯤ ꯀꯩꯅꯣꯗꯨ ꯇꯧꯒꯗ꯭ꯔꯥ ꯃꯤꯅ ꯄꯨꯡꯍꯥꯏ ꯍꯥꯏꯖꯤꯜꯂꯒ ꯃꯇꯝ ꯈꯔ ꯁꯦꯟ ꯈꯔ ꯈꯣꯝꯒꯠꯄ ꯅꯨꯡꯉꯥꯏꯅꯕ ꯄꯨ ꯇꯧꯕ ꯖꯥꯠꯂꯥ
ꯎꯝ ꯃꯥꯅꯦ ꯃꯥꯅꯦ ꯑꯗꯒꯤꯗꯤ ꯁꯤꯁꯤꯅ ꯑꯃꯨꯛ ꯑꯣꯏꯗ ꯇꯥꯔꯒꯗꯤ ꯑꯩꯈꯣꯏꯗ ꯃꯥꯡꯕꯗꯣ ꯑꯣꯏꯍꯧꯗꯣꯏꯅꯦ ꯃꯤꯅꯁꯨ ꯊꯥꯖꯕ ꯃꯥꯡꯒꯤꯗꯨꯏꯅꯦꯕ ꯑꯗꯨꯝ
ꯊꯪ ꯑꯩꯅ ꯑꯋꯣꯏꯕ ꯀꯩꯅꯣꯝ ꯍꯥꯏꯔꯨ ꯀꯥꯟꯗꯁꯨ ꯑꯁ ꯃꯥꯅ ꯇꯧꯕ ꯊꯕꯛꯄꯨ ꯑꯅ ꯁꯨꯝ ꯀꯩꯅꯣꯝ ꯂꯩꯕꯗꯣ
ꯃꯥꯅꯦ ꯃꯥꯅꯦ
ꯑꯗꯨꯒꯤꯁꯨ ꯍꯥꯏꯐꯦꯠ ꯈꯟꯕ ꯑꯗꯣ ꯑꯩ ꯏꯃꯨꯡ ꯃꯅꯨꯡꯒꯤ ꯃꯤꯅ ꯍꯥꯟꯅ ꯇꯧꯒꯦ ꯑꯩ
ꯍꯣꯏ
ꯍꯦꯛ ꯀꯩꯅꯣ ꯇꯧꯕ ꯀꯥꯟꯗꯁꯨ ꯂꯥꯟꯅ ꯈꯟꯅꯔꯣꯏꯗꯧꯕ ꯂꯩꯗꯅꯀꯣ
ꯀꯩꯅꯣꯁꯨ ꯑꯥ ꯏꯇꯩꯃꯁꯨ ꯑꯗꯨꯝ ꯌꯥꯎꯍꯟꯕꯤꯔꯁꯨ ꯌꯥꯏ ꯑꯌꯥꯝꯕ ꯇꯥꯊꯣꯛ ꯇꯥꯁꯤꯟ ꯇꯧꯕꯗꯨ ꯍꯦ ꯅꯁꯨ ꯅꯨꯡꯉꯥꯏꯅꯕꯀꯣ
ꯌꯥꯏ ꯌꯦ
ꯑꯗꯨꯃꯥꯏ ꯏꯇꯩ ꯍꯣꯏ ꯏꯇꯩꯃꯁꯨ ꯑꯗꯨꯝ ꯌꯥꯎꯍꯟꯕꯤꯌꯨ ꯍꯥꯏꯗꯤ ꯁꯦꯜꯁꯦ ꯌꯥꯝ ꯋꯥꯅ ꯐꯪꯕ ꯑꯣꯏꯗꯕꯅꯤꯅꯀꯣ ꯑꯗꯨꯝ ꯅꯣꯡꯃꯒꯤ ꯄꯨꯡ ꯑꯃ ꯑꯃ ꯑꯅꯤ ꯑꯃ ꯑꯗꯨꯃꯥꯏ ꯀꯥꯏꯊꯣꯛꯄꯤꯔꯒ ꯑꯗꯨꯝ ꯁꯤꯗꯤ ꯑꯩꯈꯣꯏꯒꯤ ꯆꯥꯛ ꯇꯣꯛꯄꯒꯤ ꯉꯥꯛꯇꯪ ꯄꯣꯊꯥꯕꯗꯨꯗ ꯇꯧꯕ ꯌꯥꯕꯁꯨ ꯑꯗꯨꯝ ꯌꯥꯎꯋꯤꯗꯅ ꯑꯗꯨꯃꯥꯏꯅ ꯑꯗꯨꯝ ꯏꯇꯩ ꯃꯁꯨ ꯑꯗꯨꯝ ꯑꯗꯨꯝ ꯌꯥꯎꯍꯟꯕꯤꯕ ꯀꯩꯁꯨ ꯀꯥꯏꯗꯦ
ꯎꯝ ꯌꯥꯏꯏ ꯑꯩꯁꯨ ꯉꯔꯥꯡꯗꯒꯤ ꯈꯟꯕꯨꯗꯤ ꯈꯟꯕꯅꯦ ꯑꯗꯣ ꯅꯨꯡꯗꯥꯡꯒꯨꯝꯕ ꯇꯥꯅꯤ ꯃꯣꯏꯒꯤ ꯀꯩꯅꯣꯗꯤ
ꯍꯣꯏ ꯀꯩꯁꯨ ꯀꯥꯏꯗꯦ ꯏꯌꯥꯝꯕ ꯑꯗꯨꯝ ꯑꯥ ꯑꯩꯈꯣꯏꯒꯤ ꯑꯇꯣꯞꯄ ꯑꯗꯨꯝ ꯑꯇꯣꯞꯄ ꯃꯌꯥꯝ ꯌꯦꯡꯗꯨꯅ ꯂꯩꯗꯣꯏ ꯁꯔꯨꯛꯄꯨꯗꯤ ꯁꯤꯒꯨꯝꯕꯁꯦ ꯑꯗꯨꯝ ꯄꯨꯡ ꯑꯃꯈꯛ ꯈꯤꯇꯪ ꯀꯥꯏꯊꯣꯛꯑꯒꯁꯨ ꯀꯣ
ꯍꯣꯏ
ꯉꯁꯥꯏꯒꯤ ꯄꯥꯕꯗꯨ ꯄꯥꯕꯗꯨ ꯑꯣꯏꯔꯒꯁꯨ ꯏꯕꯗꯨ ꯑꯣꯏꯔꯒꯁꯨ ꯄꯨꯡ ꯑꯃꯇꯪ ꯀꯥꯏꯊꯣꯛꯄꯤꯔꯒ ꯑꯗꯨꯝ ꯇꯧꯕꯗ ꯑꯗꯨꯝ ꯈꯔꯗꯤ ꯑꯗꯨꯝ ꯀꯥꯟꯅꯅꯤ ꯍꯥꯏꯇꯥꯔꯦ
ꯍꯣꯏ
ꯑ ꯏꯃꯥꯟꯅꯕꯗꯨꯅ ꯍꯥꯏꯕꯗꯨ ꯗ ꯄꯥꯕꯒꯤꯗꯨ ꯑꯃ ꯍꯦꯛ ꯂꯣꯏꯕꯗ ꯂꯨꯄꯥ ꯇꯔꯥꯅꯤꯄꯥꯜ ꯁꯥꯏ ꯍꯥꯏꯕ꯭ꯔꯥ ꯀꯩꯅꯣꯝ ꯍꯥꯏꯔꯛꯈꯤꯕꯅꯦꯕ
ꯑꯣ ꯃꯗꯥ
ꯑ ꯑꯃ ꯄꯥꯕ ꯂꯣꯏꯕ ꯀꯥꯟꯗ ꯃꯣꯏꯗꯣ ꯑꯈꯣꯏꯒꯤ ꯈꯔ ꯁꯥꯡꯂꯞ ꯁꯥꯡꯂꯞꯇꯤ ꯄꯤꯕ ꯃꯥꯜꯂꯦꯕ ꯌꯥꯝ ꯍꯦꯟꯅ ꯁꯥꯡꯕꯗꯤ ꯅꯠꯇꯕ ꯁꯨꯃꯥꯏꯅ ꯑꯗꯨꯗꯣ ꯑꯈꯣꯏꯅ ꯃꯔꯤꯛ ꯆꯨꯝꯅ ꯐꯖꯅ ꯑꯇꯣꯞꯄ ꯈꯣꯟꯖꯦꯜ ꯑꯝꯇ ꯌꯥꯎꯍꯟꯗꯕꯤꯗ ꯐꯖꯅ ꯄꯥꯔꯀꯥꯟꯗ ꯆꯨꯝꯅ ꯊꯥꯈꯤꯕ ꯀꯥꯟꯗ ꯑꯗꯨꯃꯥꯏꯅ ꯄꯩꯁꯥꯗꯣ ꯂꯨꯄꯥ ꯇꯔꯥꯅꯤꯄꯥꯟ ꯁꯥꯏ ꯑꯗꯨꯃꯥꯏꯅ ꯍꯥꯏꯔꯛꯈꯤ ꯑꯗꯣ ꯑꯩꯁꯨ ꯑꯗꯨꯗꯤ ꯇꯧꯗ꯭ꯔꯤꯕꯅꯤꯅ ꯐꯖꯅꯗꯤ ꯈꯪꯗ꯭ꯔꯤ
ꯃꯥꯒꯤ ꯄꯩꯁꯥ ꯁꯥꯕꯁ ꯁꯦ ꯑꯩꯅ ꯇꯧꯔꯤꯕ ꯊꯕꯛꯇꯨꯒꯤ ꯃꯒꯨꯜꯁꯨ ꯍꯥꯏꯐꯦꯠ ꯌꯦꯡ ꯃꯥꯜꯂꯦꯀꯣ
ꯍꯣꯏ ꯌꯦꯡꯗꯣꯏꯅꯤ ꯌꯦꯡꯗꯣꯏꯅꯤ
ꯑꯗꯨꯒꯤ ꯃꯒꯨꯟꯁꯨ ꯌꯦꯡꯉꯦꯅ ꯍꯥꯏꯐꯦꯠꯁꯨ ꯌꯥꯎꯋꯦ ꯑꯗꯨꯒ ꯃꯣꯏꯅ ꯍꯥꯏꯔꯛꯄꯗ ꯑꯍꯥꯟꯕ ꯍꯞꯇꯥꯗ ꯇꯧꯕ ꯌꯥꯕꯁꯦ
ꯑꯥ
ꯑꯁꯤꯒꯤ ꯃꯥꯒꯤ ꯆꯠꯅ ꯀꯥꯡꯂꯣꯟ ꯈꯔꯁꯨ ꯄꯤꯔꯤꯌꯦ ꯑꯩꯅ ꯁꯨꯝ ꯊꯤꯕꯗ
ꯍꯣꯏ
ꯌꯦꯡꯕꯨꯗꯤ ꯁꯤ ꯁꯨꯝ ꯈꯔꯕꯨꯗꯤ ꯌꯦꯡꯉꯝꯕꯅꯤ ꯁꯤꯒꯤ ꯃꯔꯝꯗꯨꯗ
ꯎꯝ ꯑꯩꯁꯨ ꯉꯔꯥꯡ ꯍꯥꯏ ꯚꯦꯠꯄꯨꯗꯤ ꯄꯥꯔꯦ ꯌꯦꯡꯉꯝꯃꯤ ꯌꯥꯝ ꯐꯖꯅꯗꯤ ꯌꯥꯝ ꯃꯅꯨꯡ ꯆꯟꯅꯗꯤ ꯄꯥꯔꯝꯗ꯭ꯔꯦ ꯑꯩꯁꯨ ꯑꯗꯨ ꯈꯔ ꯑꯗꯨꯝ ꯈꯔ ꯌꯦꯡꯉꯝꯃꯦ ꯑꯗ ꯑꯩꯅ ꯌꯦꯡꯉꯨꯕ ꯀꯥꯟꯗ ꯑꯩꯈꯣꯏ ꯃꯅꯤꯄꯨꯔꯤ ꯂꯣꯟꯁꯤ ꯈꯇꯪ ꯅꯠꯇꯕꯤꯗ ꯑꯇꯣꯞꯄ ꯃꯥꯂꯦꯝꯒꯤ ꯑꯇꯣꯞꯄ ꯂꯣꯟꯁꯨ ꯂꯣꯏ ꯇꯧꯋꯦꯕ ꯁꯤꯁꯦ
ꯍꯣꯏ
ꯑꯗꯨꯅ ꯑꯁꯤꯗꯤ ꯃꯣꯏꯁꯦ ꯇꯧꯁꯟꯅꯕꯗꯤ ꯑꯣꯏꯔꯝꯃꯔꯣꯏ ꯑꯗꯒꯤꯗꯤ ꯁꯤ ꯃꯥꯂꯦꯝꯒꯤ ꯑꯣꯏꯕ ꯌꯥꯋꯣꯜꯁꯤꯗꯁꯨ ꯌꯥꯎꯅꯕ ꯊꯕꯛ ꯑꯃ ꯑꯣꯏꯕꯅꯤꯅ ꯃꯁꯤꯗꯤ ꯇꯧꯁꯟꯅꯕꯗꯤ ꯑꯣꯏꯔꯝꯃꯔꯣꯏ ꯑꯗꯨꯝ
ꯑꯁꯦꯡꯕꯗꯤ ꯑꯣꯏꯔꯝꯃꯅꯦꯅ ꯑꯗꯨꯝ ꯈꯜꯂꯕ ꯑꯩꯅꯁꯨ ꯑꯗꯩ ꯑꯗꯨꯒꯤ ꯃꯊꯛꯇ ꯏꯃꯥꯟꯅꯕꯁꯤꯁꯨ ꯑꯗꯨꯝ ꯃꯥꯒꯤꯁꯨ ꯑꯗꯨꯝ ꯑꯗꯨꯃꯥꯏꯅ ꯁꯤꯡꯉꯩ ꯁꯤꯡꯉꯩ ꯐꯪꯈꯤ ꯈꯣꯠ ꯆ ꯀꯦ ꯑꯗꯨꯃꯥꯏꯅ ꯍꯥꯏꯔꯛꯄꯅꯤꯅ ꯑꯗꯨꯝ ꯑꯣꯏꯔꯝꯃꯅꯤꯗ ꯑꯗꯨꯝ ꯊꯥꯖꯔꯕ ꯑꯩꯅꯁꯨ
ꯑꯩꯅꯁꯨ ꯊꯥꯖꯕꯗꯤ ꯂꯩ ꯍꯥꯏꯕꯗꯤ ꯏꯤꯕ ꯀꯥꯟꯗ ꯐꯪꯉꯦꯕꯀꯣ ꯂꯣꯏꯃꯛ ꯁꯤꯒꯤ ꯑꯇꯣꯞꯄ ꯋꯥꯔꯣꯜꯗꯨꯁꯨ ꯂꯣꯏꯅ ꯐꯪꯉꯦ ꯑꯗꯒꯤ ꯀꯩꯅꯣꯗꯤ ꯈ꯭ꯋꯥꯏꯗꯒꯤ ꯐꯕꯗꯤ ꯁꯤꯗꯤ ꯂꯣꯟ ꯌꯥꯝ ꯈꯪꯉꯤꯈꯩ ꯁꯤꯗꯤ ꯇꯧ ꯀꯥꯢꯅ ꯑꯗꯨꯝ ꯇꯧ ꯇꯧꯕ ꯌꯥꯕꯖꯥꯠꯅꯤ
ꯃꯥꯅꯦ ꯃꯥꯅꯦ ꯌꯥꯏ ꯌꯥꯏ
ꯑꯩꯈꯣꯢꯅ ꯇꯧꯔꯤꯁꯤꯅ ꯁꯤꯒꯤ ꯏꯔꯝꯗꯝꯁꯤꯒꯤ ꯏꯔꯣꯟꯁꯤꯒꯤ ꯏꯌꯦꯛꯁꯤꯒꯤ ꯇꯧꯕꯩ ꯋꯥꯅꯤꯅꯤꯀꯣ
ꯍꯣꯏ
ꯑꯇꯣꯞꯄ ꯂꯣꯟꯗꯨꯗ ꯑꯩꯅ ꯁꯨꯃꯥꯏꯅ ꯈꯪꯉꯤꯁꯦ ꯁꯨꯃꯥꯏꯅ ꯈꯪꯉꯒꯗꯤ ꯑꯗꯨꯝ ꯌꯥꯕ ꯑꯣꯏꯔꯝꯃꯦ ꯃꯥꯏꯁꯦ
ꯎꯝ ꯁꯤꯁꯦ ꯑꯩꯈꯣꯏꯒꯤ ꯃꯅꯤꯄꯨꯔꯗ ꯊꯦꯡꯅ ꯂꯥꯛꯄꯒꯤ ꯋꯥꯅꯦꯕꯀꯣ ꯏꯌꯥꯝꯕ ꯗꯨꯕꯨ ꯃꯁꯤꯒꯤ ꯌꯥꯋꯣꯜꯁꯤꯗ ꯑꯇꯣꯞꯄ ꯆꯥꯎꯈꯠꯄ ꯂꯣꯟꯁꯤꯡꯗꯤ ꯍꯥꯟꯅ ꯁꯤꯒꯤ ꯊꯕꯛꯁꯦ ꯂꯣꯏꯅ ꯂꯣꯏꯕꯨ ꯂꯣꯏꯁꯜꯂꯝꯃꯅꯦꯕ ꯑꯩꯅ ꯁꯨꯝ ꯈꯟꯖꯕꯗ
ꯍꯣꯏ
ꯑꯩꯈꯣꯏ ꯃꯅꯤꯄꯨꯔ ꯁꯤꯅ ꯊꯦꯡꯅ ꯆꯪꯉꯛꯄꯒꯤ ꯊꯕꯛꯁꯦ ꯍꯧꯖꯤꯛꯇ ꯑꯣꯏꯕꯩ ꯋꯥꯅꯦꯕ
ꯑꯇꯣꯞꯄ ꯆꯥꯎꯈꯠꯄ ꯂꯣꯟꯁꯤꯡꯗꯤ ꯃꯥꯂꯦꯝꯒꯤ ꯑꯣꯏꯕ ꯆꯥꯎꯈꯠꯂꯕ ꯂꯣꯟꯁꯤꯡꯒꯤ ꯃꯁꯤꯒꯤ ꯊꯕꯛꯁꯦ ꯍꯥꯟꯅ ꯑꯗꯨꯝ ꯍ ꯂꯣꯏ ꯂꯣꯏꯁꯤꯜꯂꯝꯕꯁꯨ ꯌꯥꯔꯦ ꯍꯥꯏꯇꯥꯔꯦ
ꯁꯤꯒꯤ ꯀꯩꯅꯣꯗ ꯍꯥꯞꯅꯕ ꯄꯣꯠꯁꯦ ꯑꯩꯈꯣꯏꯒꯤ ꯁꯤꯗꯒꯤ ꯅꯨꯄꯥ ꯑꯃ ꯑꯩꯈꯣꯏꯒꯤ ꯏꯔꯝꯗꯝꯁꯤꯗꯒꯤ ꯅꯨꯄꯥ ꯑꯃꯁꯨ ꯌꯥꯝ ꯀꯟꯅ ꯍꯣꯠꯅꯈꯤꯕ ꯑꯃꯁꯨ ꯂꯩꯗꯅ ꯍꯟꯗꯛ ꯏꯀꯨꯏ ꯀꯨꯏꯗꯕꯤ ꯑꯗꯨꯒꯨꯝꯕ ꯃꯌꯥꯝ ꯌꯥꯎꯔꯛꯄꯗꯨꯗ ꯑꯦ ꯁꯤꯃ ꯄꯨꯊꯣꯛꯑꯃꯤꯅ ꯁꯤꯃꯁꯨ ꯗꯔꯀꯥꯔ ꯂꯩꯔꯦꯅ ꯑꯗꯨꯝ ꯇꯧꯔꯛꯄꯁꯨ ꯑꯣꯏꯔꯝꯕ ꯌꯥꯏ
ꯑꯥ ꯃꯥꯅꯦ ꯃꯥꯅꯦ
ꯎꯝ
ꯍꯧꯖꯤꯛ ꯑꯇꯣꯞ ꯑꯇꯣꯞꯄ ꯑꯇꯣꯞ ꯑꯇꯣꯞꯄ ꯃꯤ ꯑꯩꯈꯣꯏ ꯃꯩ ꯇꯩ ꯃꯆꯥ ꯃꯌꯥꯝ ꯑꯃꯁꯨ ꯁꯤꯒꯤ ꯊꯕꯛꯁꯦ ꯌꯥꯝ ꯀꯟꯅ ꯇꯧꯔꯤꯕ ꯍꯥꯏꯗꯤ ꯃꯥꯂꯦꯝꯒꯤ ꯑꯣꯏꯕꯁꯤꯗ ꯆꯜꯍꯧꯅꯕ ꯍꯥꯏ ꯍꯥꯏꯇꯥꯔꯦ
ꯑꯗꯩ ꯃꯔꯨ ꯑꯣꯏꯅ ꯁꯤꯁꯦ ꯑꯩꯈꯣꯏꯒꯤ ꯃꯃꯥꯡ ꯆꯍꯤꯗ ꯑꯩꯈꯣꯏꯒꯤ ꯑꯥ ꯉꯁꯥꯏꯒꯤ ꯃꯥꯂꯦꯝꯒꯤ ꯑꯣꯏꯕ ꯌꯦꯡꯕꯝ ꯑꯃ ꯂꯩꯗꯅꯀꯣ ꯏꯌꯥꯝꯕ ꯑꯗꯨꯗ ꯃꯃꯥꯡ ꯃꯃꯥꯡ ꯆꯍꯤꯔꯥ ꯃꯃꯥꯡ ꯃꯃꯥꯡ ꯆꯍꯤꯗꯔꯥ ꯀꯩꯅꯣ ꯑꯩꯈꯣꯏꯒꯤ ꯏꯃꯥꯂꯣꯟꯖꯤ ꯌꯥꯎꯋꯦꯕ ꯑꯗꯨꯒꯤ ꯃꯇꯨꯡꯗꯒꯤ ꯁꯨꯝ ꯂꯥꯛꯄꯅꯦ
ꯍꯣꯏ